ꯇꯥꯏ ꯇꯥꯏ ꯇꯥꯏ
ꯀꯦꯗꯣꯔꯃꯤꯅꯥ
ꯑꯥꯁ ꯑꯗꯨꯝ ꯂꯩꯔꯝꯃꯤꯅꯦ
ꯆꯥꯛ ꯏꯁꯤꯡ ꯎꯅꯔꯕꯣ
ꯇ ꯏꯁꯤꯡꯒꯦ ꯎꯅꯔꯦ
ꯀꯩꯃꯤ ꯆꯤꯟꯖꯔꯕ
ꯑꯥ ꯁꯤꯗꯤ ꯃꯥꯅ ꯏꯔꯣꯟꯕ ꯑꯃ ꯇꯧ ꯂꯩꯔꯝꯃꯦ ꯂꯐꯨꯒ ꯀꯩꯅꯣꯒ ꯑꯩꯈꯣꯏꯒꯤ ꯍꯋꯥꯏꯗꯣ ꯍ ꯇꯤꯡꯉꯒ ꯂꯐꯨꯒ ꯍꯋꯥꯏꯒ ꯇꯧꯔꯒ ꯏꯔꯣꯟ
ꯑ ꯁꯥꯎꯅꯤꯅꯦ ꯑꯗꯨꯗꯤ
ꯑꯗꯨꯒ ꯇꯨꯅꯤꯡꯈꯣꯛꯀ ꯍꯥꯞꯄꯒ
ꯑ ꯑꯍꯥꯎꯕꯅꯤꯅꯦ ꯑꯍꯥꯎꯕꯅꯤꯅꯦ
ꯑꯦ ꯈ ꯂꯐꯨ ꯆꯥꯛ ꯍꯛꯆꯥꯡ ꯀꯜꯂꯤ
ꯎꯝ ꯀꯜꯂ ꯍꯥꯏꯕꯅꯦ
ꯑꯗꯨꯒꯤ ꯑꯗꯨꯝ ꯌꯦꯡꯉꯝꯃꯤꯅꯤ ꯍꯥꯏꯕ ꯌꯥꯎꯋꯦꯅ ꯑꯩꯈꯣꯏ ꯁꯥꯟꯅꯕ ꯑꯩꯈꯣꯏꯗꯗꯤ ꯂꯐꯨ ꯍꯨꯝꯐꯨꯁꯦ ꯈꯔ ꯗꯔꯀꯥꯔ ꯂꯩꯌꯦꯕ
ꯎꯝ
ꯑꯁ ꯁꯥꯕ ꯁꯥꯃꯅ ꯇꯧꯕ ꯃꯐꯝ ꯈꯪꯗ ꯅ ꯏꯕꯣ ꯑꯁ ꯈꯪꯗꯦ ꯑꯣꯝ ꯆꯥꯛꯅꯩ ꯏꯁꯥꯒꯗꯤ ꯇꯨꯝꯐꯝ ꯆꯥꯐꯝ ꯈꯪꯗꯦꯗ ꯑꯣꯝ ꯆꯥꯛꯅꯅꯕꯀꯣ
ꯑꯥ
ꯎꯨꯝ ꯆꯥꯡ ꯉꯗ꯭ꯔꯣ
ꯑꯣꯨꯝꯁꯥꯡꯅꯩ ꯁꯥꯕꯗꯤ ꯌꯥꯗ꯭ꯔꯦ ꯑꯩ ꯍꯣ ꯅꯥꯀꯟꯗ
ꯅ ꯇꯧꯕ ꯆꯄꯐꯝ ꯈꯪꯗꯦꯕ
ꯎꯝ ꯎꯝꯝ ꯅꯣꯡ ꯇꯥꯕꯅ ꯐꯩꯕ ꯋꯥꯁꯦꯡꯕ ꯍꯥꯏꯗꯨꯗꯅ ꯑꯩ ꯏꯁꯥꯒ ꯁꯥꯒꯠꯂꯛꯇꯅꯦ
ꯑꯗꯨꯅꯦ ꯅꯣꯡ ꯇꯥꯍꯟꯅꯤꯡꯉꯕꯅꯤꯅꯦ
ꯎꯝ
ꯁꯣꯝꯕ ꯂꯧ ꯎ ꯌꯥꯗ ꯂꯩꯔꯤꯅꯦ ꯅꯣꯡ ꯇꯥꯗꯗꯅ
ꯎꯝ ꯍꯧꯖꯤꯛꯁꯦ ꯂ ꯎ ꯃꯇꯝꯅꯤꯀꯣ
ꯑꯁ ꯑꯗꯨꯅꯦ ꯑꯩꯈꯣꯏ ꯂꯧꯕꯨꯛꯀ ꯂꯣꯏ ꯂꯩꯀꯛ ꯆꯠꯍꯧꯔꯤꯑꯕ
ꯎꯝ
ꯖꯒꯥ ꯖꯒꯥꯕꯨꯗꯤ ꯈꯔ ꯈꯕꯨꯗꯤ ꯑꯩꯅ ꯁꯨꯝ ꯎꯔꯝꯕꯗ ꯏꯁꯤꯡ ꯈꯔ ꯈꯔ ꯂꯩꯕꯁꯨ ꯑꯗꯨꯝ ꯁꯨꯝ ꯊꯦꯡꯅꯔꯝꯃꯤ
ꯅꯣꯡꯅꯤꯅ ꯄꯥꯛꯇꯛ ꯉ ꯇꯥꯗꯦꯕ ꯖꯒꯥ ꯑꯃ ꯈꯔ ꯍꯦꯛꯛꯇꯥ ꯖꯒꯥ ꯑꯃ ꯁꯨꯡꯒꯥ ꯇꯥꯗꯦ
ꯎꯝ ꯑꯗꯨꯗꯨꯅꯅꯦ ꯇꯧꯔꯛꯏꯁꯦ
ꯅꯣꯡꯗꯨ ꯃꯤꯆꯪ ꯃꯤꯈꯥꯏ ꯅꯥꯔꯤꯑꯅꯦ
ꯈꯪꯒꯦꯗ ꯇꯎꯔꯤꯁꯦ
ꯌꯥꯟ ꯇꯥꯗ ꯍꯧꯖꯤꯛꯁꯦ ꯑꯁ ꯍꯤꯡꯕꯗ ꯌꯥꯝ ꯋꯥꯕꯗ ꯑꯣꯏꯗꯧꯔꯤ ꯇꯧꯔꯤ
ꯋꯥꯕ ꯍꯥꯏꯕꯨ ꯋꯥꯔ ꯀꯩꯅꯣ
ꯎꯝ ꯍꯟꯗꯛꯀꯤ ꯀꯨꯝꯁꯦ ꯂꯧꯕ ꯂꯣꯛꯄ ꯌꯥꯗ꯭ꯔꯗꯤ ꯐꯖꯅꯤ ꯃꯅꯤꯄꯨꯔꯁꯦ ꯅꯨꯡꯉꯥꯏꯅꯤ
ꯅꯨꯡꯉꯥꯏꯅꯤ ꯋꯦꯗꯔ ꯆꯦꯟꯖ ꯐꯖꯅ ꯇꯧꯔꯤ ꯀꯩꯅꯣ
ꯄꯥꯂꯦꯅ ꯇꯧꯔꯦ ꯇꯧꯔꯦ ꯇꯧꯅꯤ ꯌꯥꯔꯣꯏꯕꯅꯤ ꯀꯥꯏꯗꯒꯤꯩ ꯍꯧꯖꯤꯛ ꯌꯥꯟꯊꯠꯂꯦꯕ ꯎ ꯋꯥ ꯃꯌꯥꯝ ꯃꯤ ꯃꯁꯤꯡ ꯃꯌꯥꯝ ꯌꯥꯟꯈꯠꯂꯛꯄꯅꯤꯅ ꯂꯝ ꯂꯩꯔꯛꯇꯕꯒꯤꯀꯣ
ꯎꯝ
ꯆꯥꯎꯈꯠꯂꯛꯑꯦꯅ ꯁ꯭ꯀꯨꯜ ꯕꯤꯗꯤꯡ ꯁꯥꯖꯔꯂꯛꯏ ꯃꯌꯥꯝꯕꯨ ꯋꯥ ꯌꯥꯟꯊꯜꯂ ꯇꯧꯔꯤꯅꯤꯗꯣ ꯑꯩꯗꯤ ꯁꯤꯡꯗ ꯐꯪꯉꯦ ꯑꯩꯈꯣꯏꯒꯤ ꯏꯆꯤꯜ ꯏꯅꯥꯎ ꯃꯌꯥꯝꯁꯤꯅ ꯂꯣꯏꯁꯤꯜꯂꯛꯏꯕ ꯆꯤꯡ ꯀꯣꯛꯊꯣꯛꯄꯒꯤ ꯊꯕꯛ ꯇꯧꯔꯛꯏ ꯃꯌꯥꯝꯁ
ꯎ ꯎꯝ ꯃꯔꯝ ꯃꯣꯛꯄ ꯃꯣꯏꯅ ꯑꯗꯨꯅꯅꯤꯅꯤ
ꯑꯗꯨꯅ ꯍꯥꯏꯨꯕꯁꯨ ꯌꯥꯗ꯭ꯔ ꯑꯗꯨꯅ ꯃꯣꯏꯁꯨ ꯋꯥꯕꯨꯗꯤ ꯋꯥꯔꯝꯒꯅꯤꯕꯨ ꯑꯩꯈꯣꯏꯁꯨ ꯄꯨꯂꯞ ꯋꯥꯃꯤꯟꯅꯔꯦꯔ ꯄꯨꯂ ꯈꯣꯏ ꯃꯅꯤꯄꯨꯔ ꯒꯣꯔꯃꯦꯟꯁꯤꯡ ꯑꯗꯩꯗꯤ ꯑꯩꯈꯣꯏꯒꯤ ꯂꯩꯔꯤꯕ ꯑꯦꯟ ꯖꯤ ꯑꯣꯁꯤꯡꯁꯤꯅꯁꯨ ꯋꯥꯔꯜ ꯏꯟꯚꯥꯏꯔꯣꯟꯃꯦꯟ ꯗꯦ ꯀꯩꯅ ꯇꯧꯏꯦ ꯄꯥꯡꯊꯣꯛꯑꯦ ꯎꯁꯥꯔꯥꯒ ꯊꯥꯗꯅ ꯎ ꯆꯔꯥ ꯊꯛꯑꯅꯤ ꯐꯣꯇꯣ ꯀꯥꯞꯄꯅꯤ ꯑꯗꯩ ꯊꯥꯒꯠꯂꯛꯑꯅꯤ ꯃꯦꯗꯤꯌꯥꯗ ꯑꯗꯩꯗꯤ ꯍꯦꯛ ꯊꯥꯒꯤꯗꯗꯒꯤ ꯌꯦꯡꯁꯨ ꯌꯦꯡꯁꯤꯟꯕꯤꯔꯣꯏ
ꯁꯤꯡꯁꯨ ꯆꯥꯕꯤꯗꯦ
ꯁꯥꯕꯤꯔꯣꯗꯩ ꯈꯂꯤ ꯁꯥꯟꯅ ꯈ ꯁꯥꯥ
ꯑꯗꯨꯗ ꯅꯗꯤ ꯀꯥꯏꯗꯗꯒꯤ
ꯑꯗꯨꯝ ꯑꯗꯨꯃꯥꯏ ꯂꯣꯏꯁꯤꯟꯈꯤꯕꯅꯤꯅꯤ ꯪꯗꯦ ꯑꯩꯈꯣꯏ ꯃꯅꯤꯄꯨꯔꯁꯦ ꯌꯦꯡꯉꯨ ꯌꯦꯡꯉꯨꯕꯗ
ꯈꯪꯗꯦꯗ ꯁꯍꯤꯇ꯭ꯌꯥ ꯒꯥꯗꯤ ꯏꯃꯥ ꯂꯩꯕ ꯍꯥꯏ ꯑꯗꯨꯗꯤ ꯂꯣꯏꯔꯦ
ꯎꯝꯃ ꯂꯩꯦꯕꯥꯛ ꯅꯨꯡꯁꯤꯕ ꯃꯌꯥꯝꯁꯤꯗ ꯃꯔꯔꯋꯥ ꯅꯃ ꯏꯃꯥ ꯂꯩꯕꯥꯛꯁꯦ ꯐꯦꯁꯕꯨꯛꯀꯨꯝꯕꯗ ꯅꯨꯡꯁꯤ ꯂꯩꯔꯤꯅꯦ ꯁꯣꯁꯦꯜ ꯃꯦꯗꯤꯌꯥꯗ
ꯃꯥꯅꯦ ꯃꯥꯅꯦ
ꯁꯣꯁꯦꯜ ꯃꯤꯗꯤꯌꯥꯅꯗꯤ ꯃꯥꯄ ꯅꯨꯡꯁꯤꯕ ꯉꯥꯛꯇ ꯉꯥꯏꯔꯦ ꯌꯥꯏ ꯐꯔꯦ ꯌꯥꯏ ꯐꯔꯦ ꯁꯤꯅ ꯣꯝꯇ
ꯅꯣꯡꯃꯛꯇ ꯌꯦꯡꯖꯗ꯭ꯔꯦ ꯑꯩꯈꯣꯏ ꯇꯟꯗꯅ
ꯑꯗꯨ ꯐꯦꯁꯕꯨꯛꯇ ꯆꯪꯗꯧ ꯇꯜꯜꯂꯤꯦꯕ ꯃꯌꯥꯝꯁꯨ ꯎꯒꯗꯧꯕꯣ
ꯀꯨꯏꯔꯦꯗ ꯐꯦꯁꯕꯨꯛꯀ ꯐꯦꯁꯕꯨꯛꯀ ꯐꯖꯅ ꯄꯥꯏꯈꯤꯗꯕ
ꯎꯝ
ꯑꯅ ꯑꯦ ꯑꯗꯣ ꯅꯣꯏ ꯅꯣꯏꯔꯣꯝꯗꯗꯤ ꯂꯧ ꯏꯁꯤꯡꯒꯤꯗꯤ ꯀꯃꯥꯏ ꯇꯧꯍꯧꯔꯤꯒꯦ
ꯂꯧ ꯏꯁꯤꯡꯖꯦ ꯈꯤꯇꯪ ꯃꯁꯥꯒꯤ ꯀꯣꯝ ꯂꯩꯖꯕ ꯀꯦꯅꯦꯟ ꯂꯩꯖꯕ ꯑꯗꯥꯏ ꯇꯨꯗꯤ ꯑꯖꯤꯛ ꯏꯁꯤꯡ ꯈꯔ ꯆꯦꯟꯈꯠꯂꯒ ꯇꯧꯔꯤꯌꯦ
ꯎꯝ
ꯏꯁꯤꯡ ꯍꯩꯖꯜꯂꯦꯗꯨꯉꯥꯏ ꯑꯗꯨꯝ ꯂꯩꯀꯛꯇ ꯆꯪꯒꯤꯃꯤ ꯏꯁꯤꯡꯗꯣ ꯖꯣ ꯂꯥꯎꯅ
ꯌꯥꯔꯣꯏꯌꯦ ꯏꯁꯤꯡꯗꯣ ꯀꯩꯅꯣ ꯇꯧꯗ꯭ꯔꯗꯤ
ꯋꯥꯖꯤ ꯂꯧ ꯈꯔ ꯑꯃꯗꯤ ꯉꯥꯏꯉꯝꯗꯅ ꯀꯪꯅ ꯍꯨꯟꯕꯖꯨ ꯌꯥꯎꯔꯦ ꯎꯝ ꯅꯥꯄꯤ ꯅꯥꯄꯤ ꯊꯥꯍꯨꯟꯕꯩ ꯇꯥꯏꯞꯇ
ꯑꯩꯖꯨ ꯉꯔꯥꯡ ꯎꯔꯛꯏꯅꯦ ꯑ ꯂꯝꯖꯦꯟ ꯆꯦꯜꯂꯨꯕꯅꯦꯕ ꯑꯩꯗꯣ
ꯎꯝ
ꯃꯣꯏ ꯁꯣꯅꯥꯀꯟ ꯑ ꯀꯩꯅꯣꯒꯤ ꯊꯣꯡꯖꯨꯔꯣꯝ ꯑꯁꯣꯝꯅꯥꯀꯟ ꯁꯨꯝ ꯆꯦꯜꯂꯨꯕꯅꯦ
ꯑꯗꯣ ꯅꯪꯅ ꯍꯧꯖꯤꯇ ꯍꯥꯏꯕ ꯀꯪꯒ ꯍꯨꯟꯕꯤꯗꯨ ꯍꯨꯜꯍꯧꯋꯦꯕ ꯑꯗꯨ ꯀꯃꯥꯏꯅ ꯀꯃꯥꯏ ꯇꯧꯕꯅꯣꯗꯤ ꯈꯪꯗꯦ ꯑꯗꯨ ꯍꯥꯏꯗꯤ ꯀꯃꯥꯏꯅ ꯍꯥꯏꯗꯤ ꯇꯧꯔꯒ ꯄꯥꯟꯕꯅꯣ ꯗꯤ ꯑꯃꯨꯛꯐꯥꯎ ꯈꯪꯗ꯭꯭ꯔꯤ ꯑꯗꯨꯒꯤ ꯀꯩꯅꯣ
ꯑꯗꯨ ꯃꯣꯏ ꯊꯣꯡꯖꯨ ꯑꯁꯣꯝꯒꯤꯗꯤ ꯅꯨꯡꯉꯥꯏꯅꯤꯗ ꯍꯥꯏꯗꯤ ꯃꯣꯏꯗꯤ ꯇꯨꯔꯦꯟꯁꯨ ꯂꯩꯗ ꯆꯥꯎꯅ
ꯑ ꯃꯣꯏꯒꯤꯕꯨꯗꯤ ꯅꯨꯡꯉꯥꯏꯅꯤꯌꯦ ꯑꯗꯨꯗ ꯑꯩꯅ ꯍꯥꯏꯅ ꯁꯨꯝ ꯀꯃꯥꯏꯅ ꯀꯩꯅꯣ ꯇꯧꯏꯅꯣꯗꯣ ꯈꯪꯗꯕ ꯀꯗꯧꯔꯦ ꯑꯩꯈꯣꯏ ꯑꯩꯈꯣꯏꯅ ꯍꯨꯟꯅꯩꯖꯤꯗꯤ ꯑꯩꯈꯣꯏꯖꯦ ꯂꯩꯍꯣꯟ ꯊꯥꯔꯅꯤ ꯂꯩꯍꯣꯟ ꯊꯥꯔꯒ ꯂꯩꯍꯣꯟ ꯐꯣꯏꯔ ꯀ ꯂꯧꯕꯨꯛꯇ ꯄꯨꯗꯔꯒ ꯌꯨꯡꯉꯒ ꯇꯧꯕꯅꯤꯗꯣ ꯑꯗꯨꯗꯨꯅ ꯃꯣꯏꯒꯤ ꯀꯩꯅꯣ ꯈꯨꯍꯣꯟꯗꯨꯗꯤ ꯈꯪꯗꯕ ꯍꯥꯏꯇꯥꯔꯦ ꯑꯩꯈꯣꯏꯅ ꯑꯗꯨꯖꯨ ꯑꯗꯨꯝ ꯐꯖꯅ ꯄꯥꯟꯖꯔ ꯀꯃꯥꯏ ꯇꯧꯖꯅꯣ
ꯄꯥꯟꯗꯤ ꯄꯥꯜꯂꯝꯒꯅꯤ ꯈꯪꯗꯦ ꯑꯩꯈꯣꯏꯗꯤ ꯑꯗꯨꯝ ꯗꯥꯎ ꯌꯦꯡꯕ ꯍꯥꯏꯇꯥꯔꯦ ꯑꯩꯈꯣꯏꯗ ꯇꯧꯅꯩꯗꯨꯅ ꯃꯇꯝ ꯍꯦꯟꯒꯤꯗꯧꯔꯦꯅ ꯑꯗꯣ ꯈꯪꯗꯦ ꯑꯩꯈꯣꯏꯗꯤ ꯇꯨꯔꯦꯟꯖꯨ ꯂꯩꯕ ꯅꯠꯇꯦ ꯀꯦꯅꯦꯟ ꯃꯆꯥ ꯑꯝꯗꯤ ꯂꯩꯌꯦ ꯑꯗꯨꯖꯨ ꯀꯔꯤꯒꯨꯝꯕ ꯂꯣꯛꯇꯒꯤ ꯏꯁꯤꯡ ꯂꯥꯛꯇ꯭ꯔꯒꯗꯤ ꯀꯪꯕꯤꯅꯤ ꯆꯤꯡꯗ ꯅꯣꯡ ꯇꯥꯗꯕ ꯈꯪꯗꯦꯕ ꯏꯁꯤꯡ ꯂꯥꯛꯇꯦꯕ ꯍꯧꯖꯤꯛꯁꯦ
ꯑꯣ ꯑꯈꯣꯏ ꯑꯈꯣꯏ ꯑ ꯑꯈꯣꯏꯔꯣꯝꯗꯖꯨ ꯇꯧꯕꯨꯗꯤ ꯇꯧꯋꯦꯕꯀꯣ ꯑ ꯇꯨꯔꯦꯟꯕꯨꯗꯤ ꯂꯩꯇꯥꯔꯒꯖꯨ ꯇꯨꯔꯦꯟꯗꯣ ꯌꯥꯝ ꯂꯥꯞꯄ ꯍꯥꯏꯇꯔꯦꯅꯦ ꯑꯗꯨꯗꯨꯅ ꯑꯦꯑꯦ ꯀꯦꯅꯦꯜꯒꯤ ꯇꯥꯏꯞꯇ ꯑꯩꯈꯣꯏꯒꯤ ꯂꯩꯗꯤ ꯂꯩ ꯑꯩꯈꯣꯏꯒꯤ ꯑꯗꯣ ꯌꯥꯝ ꯀꯟꯅ ꯅꯨꯡꯉꯥꯏꯇꯕꯗꯤ ꯑꯣꯏꯗꯦ ꯏꯁꯤꯡꯒꯤꯗꯤ ꯑꯗꯨꯝ ꯐꯪꯉꯦꯕꯀꯣ
ꯐꯩꯌꯦ ꯅꯣꯏꯗꯤ ꯊꯧꯕꯥꯜ ꯇꯨꯔꯦꯜꯂꯣꯝꯖꯨ ꯂꯩꯕꯅꯤꯅ ꯑꯗꯨꯝ ꯊꯧꯕꯥꯜ ꯇꯨꯔꯦꯜꯂꯣꯝꯒꯤ ꯏꯁꯤꯡꯖꯨ ꯑꯗꯨꯝ ꯂꯥꯛꯀꯅꯤꯗꯅ ꯇꯨꯔꯦꯟ ꯍꯥꯏꯖꯦ ꯊꯧꯕꯥꯜ ꯇꯨꯔꯦꯟ ꯏꯁꯤꯡ ꯄꯥꯛ ꯀꯪꯕꯩꯖꯥꯜ ꯅ ꯅꯠꯇꯦꯗꯅ
ꯑ ꯂꯥꯛꯄꯨꯗꯤ ꯂꯥꯛꯑꯦꯕ ꯑꯗꯨꯗꯨꯒ ꯍꯥꯏꯗꯤ ꯃꯐꯝꯗꯣ ꯌꯥꯝ ꯆꯥꯗꯕ ꯍꯥꯏꯇꯥꯔꯦ ꯑꯩꯈꯣꯏꯒꯤꯗꯣ ꯑꯗꯨꯒ ꯑꯃꯨꯛ ꯏꯁꯤꯡꯕꯨꯗꯤ ꯂꯩꯌꯦꯕ ꯂꯩꯕꯗꯤ ꯑꯩꯈꯣꯏꯒꯤ ꯅꯣꯡꯒꯨꯝꯕ ꯇꯥꯔꯛꯄ ꯈꯣꯠꯂꯛꯄꯗ ꯇꯨꯡꯖꯜꯍꯧꯕ ꯏꯁꯤꯡ ꯌꯥꯝ ꯂꯩꯌꯦꯕ ꯑꯗꯨꯗꯨꯅ ꯑꯗꯨꯝ ꯀꯩꯅꯣ ꯇꯧꯕ ꯍꯥꯏꯇꯥꯔꯦ ꯆꯂꯥꯏꯔꯒ ꯑꯗꯨꯝ ꯇꯧꯕ ꯑꯗꯨꯗꯨꯅ ꯈꯔꯗꯤ ꯑꯗꯨꯝ ꯋꯥꯏ ꯁꯪꯉꯦ ꯑꯗꯨꯒ ꯀꯩꯒꯨꯝꯕ ꯑꯗꯨꯗꯩ ꯏꯁꯤꯡ ꯂꯩꯇ ꯇꯥꯔꯒꯖꯨ ꯇꯨꯔꯦꯟꯗꯩ ꯑꯗꯨꯝ ꯆꯤꯡꯉꯦꯕ ꯑꯈꯣꯏꯒꯤꯗꯤ ꯑꯗꯨꯝ ꯀꯩꯁꯨꯝ ꯀꯟꯅ ꯋꯥꯕ ꯗꯤꯑꯣꯏꯗꯦꯕ ꯃꯤ ꯃꯤ ꯀꯩꯅꯣ ꯇꯧꯊꯣꯛꯑꯒ ꯍꯥꯏꯇꯥꯔꯦꯅꯦ ꯑ ꯑꯈꯣꯏꯅ ꯏꯁꯤꯡ ꯂꯩꯇ ꯇꯥꯔꯒꯖꯨ ꯃꯤꯉꯣꯟ ꯗ ꯅꯦꯛꯊꯣꯛꯑꯒ ꯑꯗꯨꯝ ꯃꯣꯏꯅ ꯑꯗꯨꯝ ꯇꯧꯔꯒ ꯄꯝ ꯂꯩꯕ ꯏꯃꯨꯡ ꯂꯩꯗꯅ ꯄꯝ ꯂꯩꯕ ꯑꯩꯈꯣꯏꯒꯤ ꯏꯟꯖꯤꯟ ꯏꯟꯖꯤꯟ ꯁꯥꯟꯕ ꯏꯃꯨꯡ ꯂꯩꯕ ꯑꯗꯨ ꯃꯣꯏꯅ ꯇꯧꯔꯒ ꯏꯁꯤꯡ ꯃꯣꯏꯗ ꯄꯩꯁꯥ ꯈꯔ ꯄꯤꯊꯣꯛꯑꯒ ꯑꯗꯨꯝ ꯏꯁꯤꯡꯗꯣ ꯑꯗꯨꯝ ꯂꯧꯋꯦꯕ ꯑꯩꯈꯣꯏꯗꯤ ꯑꯗꯨꯝ ꯕꯩꯗꯤ ꯀꯩꯁꯨꯝ ꯋꯥꯗꯦꯕ
ꯑꯗꯨꯒꯤꯗꯤ ꯐꯩꯅꯤꯅꯦꯍꯦ ꯑꯗꯨꯃꯥꯏ ꯇꯧꯋꯤꯗꯣ ꯑꯩꯈꯣꯏꯒꯤꯅ ꯑꯃꯨꯛ ꯑꯗꯨꯒꯤ ꯄꯥꯝꯕꯩꯖꯨ ꯂꯩꯇꯕ ꯀꯨꯏꯗꯦꯗ ꯏꯔꯝ ꯇꯧꯗꯒꯤ ꯍꯥꯟꯅ ꯑꯩꯈꯣꯏꯒꯤ ꯋꯥꯇ꯭ꯔ ꯁꯄ꯭ꯂꯥꯏꯗꯨ ꯆꯤꯡꯗ ꯂꯩꯕꯅꯦꯕ ꯀꯨꯀꯤ ꯖꯒꯥꯗ ꯍꯥꯏ ꯇꯥꯔꯦ
ꯑꯥ
ꯋꯥꯇꯔ ꯁꯄ꯭ꯂꯥꯏꯁꯤꯡꯒ ꯂꯥꯛꯈꯤꯗ꯭ꯔꯦ ꯇꯣ ꯍꯥꯟꯅ ꯇꯣꯇꯤ ꯏꯁꯤꯡꯒ ꯇꯥꯔꯝꯕꯅꯤ ꯇꯣꯇꯤ ꯏꯁꯤꯡꯁꯨ ꯇꯥꯗ꯭ꯔꯦ
ꯑꯣ
ꯨ ꯂꯩꯔ ꯆꯥꯔꯦ ꯑꯗꯩꯗꯤ ꯂꯩꯀꯥꯏꯗꯨ ꯏꯁꯤꯡ ꯄꯥꯛ ꯂꯩꯅꯗ꯭ꯔꯕꯅꯤꯅ ꯍꯧꯖꯤꯛ ꯏꯁꯤꯡꯅꯨꯡꯉꯥꯏꯕ ꯌꯥꯝꯅ ꯍꯈꯣꯏꯔꯣꯝꯒꯤꯁꯦ ꯍ ꯍꯣꯏꯏꯍꯩ ꯌꯣꯡꯃꯥꯡꯗ ꯄꯨꯈ꯭ꯔꯤ ꯑꯆꯧꯕ ꯑꯃ ꯂꯩꯌꯦ ꯑꯗꯩ ꯏꯁꯤꯡꯈꯁꯤ ꯍꯣꯜꯂꯤ ꯃꯌꯥꯝꯁꯤ ꯏꯁꯤꯡꯁꯦ ꯃꯤ ꯑꯩꯈꯣꯏꯅ ꯉꯥ ꯊꯥꯗꯔꯒ ꯊꯝꯕ ꯏꯁꯤꯡꯗꯨꯕꯨ ꯃꯌꯥꯝꯁ ꯌ ꯍꯣꯡꯕꯕꯁꯤ
ꯀꯪꯂꯪꯉ ꯑꯅꯤꯅꯦ ꯑꯗꯨꯗꯤ ꯐꯅꯥ
ꯑꯗꯨꯅꯤꯅꯦ ꯏꯁꯤꯡꯗꯣ ꯑꯗꯨꯗꯤ ꯂꯩꯀꯥꯏ ꯀꯩꯅꯣ ꯑꯣꯏꯃꯤꯅ ꯑꯩꯈꯣꯏꯗꯤ ꯁꯃꯟꯁꯨ ꯈꯅꯗꯦꯕ ꯑꯦ ꯁꯃꯟ ꯈꯥꯖꯤꯜꯂꯨꯔꯗꯤ ꯃꯤꯅ ꯌꯥꯝꯅ ꯄꯣꯛ ꯐꯠꯇꯕ ꯃꯤ ꯃꯥꯟꯅꯗꯣꯏꯕ
ꯃꯥꯅꯦ ꯃꯥꯅꯦ ꯑꯣꯏꯗꯤ ꯕꯤꯔꯥꯅꯤ ꯇꯧꯔꯤꯁꯦ
ꯑꯗꯨꯅꯦ ꯍꯪꯗꯤ ꯑꯁ ꯂꯩꯕ ꯌꯥꯝ ꯅꯨꯡꯉꯥꯏꯇ꯭ꯔꯦꯗ ꯁꯣꯝꯅ ꯆꯤꯡꯗꯅ ꯑꯝꯇꯏꯕ ꯍꯥꯟꯅ ꯑꯩꯈꯣꯏꯅ ꯑꯉꯥꯡꯉꯩꯗꯗꯤ ꯆꯤꯡꯒꯥꯏꯗꯣ ꯑꯩꯈꯣꯏ ꯆꯤꯡ ꯁꯤꯡ ꯆꯟꯕ ꯆꯠꯂꯝꯃꯦꯕ
ꯑꯣ
ꯑꯗꯣ ꯍꯧꯖꯤꯛꯀꯥꯟꯗꯤ ꯁꯤꯡ ꯆꯟꯗꯕ ꯃꯐꯝꯗꯨꯗ ꯀꯩꯅꯣ ꯎꯗ꯭ꯔꯦꯅꯦ ꯎꯕꯨ ꯎꯈꯤꯗ꯭ꯔꯦꯅꯦ ꯂꯣꯏ ꯀꯣꯛꯊꯣꯛꯈ꯭ꯔꯦ ꯀꯔꯤꯕꯕꯨ ꯇꯧꯔꯤꯅꯣ ꯈꯪꯗꯦ ꯇꯧꯔꯤꯁꯤꯅ ꯑꯁꯥꯐꯜ ꯀꯌꯥ ꯑꯃꯁꯝ ꯂꯩꯌꯦ ꯃꯣꯏꯁꯨ ꯃꯣꯏ ꯑꯗꯨ ꯁꯥꯥꯟꯔꯛꯄꯒꯤ ꯂꯣꯢ ꯀꯣꯊꯣ ꯀ ꯑ ꯃ ꯑꯁ ꯋꯥ ꯉ ꯄꯥꯛ ꯍꯧꯗ꯭ꯔꯤꯗ ꯑꯥ ꯃꯊꯛ ꯀꯥꯗꯤ ꯍꯧꯔꯝꯒꯗ꯭ꯔꯥ ꯑꯩꯈꯣꯏ ꯇꯝ ꯐꯀꯠ ꯆꯥꯏꯅꯕ ꯖꯒꯥꯗꯤ ꯍꯧꯁꯨ ꯍꯧꯗ꯭ꯔꯦ ꯑꯗꯨꯅ ꯅꯣꯡꯁꯤꯡ ꯇꯥꯔꯀꯥꯟꯗ ꯏꯁꯤꯡꯗꯣ ꯎ ꯋꯥꯅ ꯈꯔ ꯐꯥꯖꯤꯜꯂꯒ ꯊꯥꯔꯛꯀꯗꯕꯁꯨ ꯊꯥꯔꯛꯇ꯭ꯔꯦ ꯍꯌꯦ ꯅꯣꯡ ꯇꯥꯔꯅ ꯏꯁꯤꯡ ꯖꯨꯋꯥ ꯆꯦꯟꯒ ꯃꯥꯡꯈꯤꯕ
ꯑꯥ
ꯑꯗꯩ ꯑꯩꯈꯣꯏꯒꯤ ꯂꯝꯗꯣ ꯈꯔꯗꯤ ꯇꯣꯡꯕ ꯍꯥꯏꯇꯥꯔꯦ ꯑꯩꯈꯣꯏꯔꯣꯝꯒꯤꯁꯦ
ꯑꯣ
ꯑꯗꯨꯗꯨꯅ ꯏꯁꯤꯡꯗꯣ ꯇꯨꯡꯉ ꯂꯩꯍꯧꯗꯦꯕ ꯑꯇꯩ ꯏꯁꯤꯡꯗꯣ ꯃꯥꯡꯒꯤꯌꯦꯕ ꯑꯗꯨꯅꯦ ꯇꯧꯋꯁꯦ ꯑꯁ ꯑꯗꯨ ꯅꯪ ꯅꯔꯥꯡ ꯕꯣꯜ ꯌꯦꯡꯕ꯭ꯔꯣ ꯉꯥꯔꯥꯡ ꯏꯕꯣ ꯑꯔꯖꯦꯟꯇꯅꯥꯒ ꯅꯅꯨꯡꯉꯥꯏꯗꯤ ꯌꯦꯡꯉꯣ ꯏꯕꯣ ꯀꯨꯃꯥꯡ ꯇꯥꯡꯈꯠꯂꯛꯇꯅꯀꯣ
ꯀꯥ ꯃꯤꯅ ꯀꯩꯅꯣ ꯇꯧꯁꯟꯈꯤꯔ ꯍꯣꯏ ꯀꯥꯒ ꯇꯧꯔꯤꯔꯕ
ꯗꯤ ꯃꯔꯝꯗ꯭ꯔꯦ ꯍꯦ ꯏꯁꯄꯦꯟꯒ ꯔꯣ ꯆꯠꯂꯤꯁꯦ ꯃꯔꯝ ꯂꯩꯔꯝꯃꯦ
ꯃꯣꯏ ꯇꯥꯂꯦꯃꯦ ꯍꯕ
ꯎꯝ ꯑꯩꯈꯣꯏꯅ ꯄꯥꯕ ꯒꯣꯜ ꯑꯍꯨꯝꯕꯨꯗꯤ ꯆꯟꯅꯦ ꯄꯥꯕꯣ ꯋꯥꯈꯜꯗꯀꯣ ꯑꯗꯣ ꯃꯤꯅꯁꯨ ꯑꯅꯤ ꯆꯟꯁꯤꯜꯂꯛꯄꯗꯨꯗꯤ ꯁ꯭ꯋꯥꯏ ꯂꯥꯛꯕ
ꯑ
ꯑꯔꯣꯏꯕꯒꯤ ꯃꯦꯁꯤꯅ ꯀꯥꯎꯕꯕꯨ ꯀꯩꯅꯣꯗꯣ ꯀꯣꯅꯔ ꯀꯦꯛꯇꯣ ꯃꯣꯏꯅ ꯁꯣꯏꯗ ꯆꯠꯂꯝꯗ꯭ꯔꯒꯗꯤ ꯑꯗꯨꯝ ꯀꯩꯂꯥꯗꯤ ꯀꯧꯅꯔꯦ
ꯎꯝ ꯄꯦꯅꯥꯜꯇꯤ ꯀꯥꯎ ꯅ ꯀꯦꯅꯦ ꯃ ꯑꯗꯨ ꯀꯥꯅꯤꯗ
ꯑꯔꯟꯖꯤꯅ ꯊꯥꯎ ꯊꯥꯖꯩ ꯑꯗꯨꯁꯨ ꯃꯣꯏ ꯈꯤꯕꯗꯨ ꯌꯥꯝ ꯍꯩꯅꯦꯍ ꯖꯤꯅꯍꯗꯣ ꯃꯥꯗ ꯑꯇꯩ ꯑꯣꯏꯔꯝꯗ꯭ꯔꯤꯅꯦ ꯑꯗꯨꯝ ꯃꯈꯣꯏꯅ ꯊ ꯌꯦꯡꯕꯗ ꯃꯥꯁꯦ ꯕꯣꯂꯤꯕꯣꯜ ꯁꯅ ꯃꯤ ꯋꯂꯌꯝ ꯑꯩꯈꯣꯏꯒꯤ ꯚꯣꯂꯤꯕꯣꯜꯗ ꯁꯨꯝꯅ ꯑꯩꯈꯣꯏ ꯁꯥꯟꯅꯩꯗꯨ ꯕꯤꯁ ꯚꯣꯂꯤꯕꯣꯜ ꯑꯃ ꯂꯩ ꯑꯗꯨ ꯈꯪꯕ꯭ꯔꯥ ꯃꯤ ꯑꯍꯨꯝ ꯑꯍꯨꯝ ꯃꯤ ꯑꯅꯤꯒ ꯁꯦꯟꯅꯕꯤ ꯇꯧꯕꯗꯣ
ꯑꯥ ꯐꯥꯏ ꯐꯥꯏ
ꯕꯣꯂꯤ ꯁꯥꯟꯅꯝꯃꯤꯁꯦꯝ ꯕꯣꯜ ꯐꯥꯕ ꯈꯣꯠꯄꯩꯁꯤꯗꯤ ꯃꯍꯩꯗꯅ ꯈꯨꯠ
ꯎ ꯎꯝ ꯎꯝ
ꯑꯗꯨꯗꯨꯅ ꯃꯥꯁꯦ ꯑꯗꯨꯒꯤ ꯈꯔ ꯆꯪꯕꯖꯥꯠꯅ ꯑꯗꯨꯗꯨꯅ ꯕꯣꯜꯁꯦ ꯃꯁꯥꯗꯨꯣ ꯔꯤꯐ꯭ꯂꯦꯛꯁ ꯊꯎ ꯍꯥꯏꯇꯥꯔꯦꯅꯦ ꯑꯍꯜ ꯑꯣꯏꯖꯔꯁꯨ ꯃꯁꯥꯗꯨ ꯏꯁꯇꯦꯝ ꯌꯥꯝꯐꯅ ꯂꯩꯔꯤꯕ
ꯎꯝ
ꯄꯁꯦꯞ ꯇꯧꯋꯦ
ꯑꯣ ꯌꯦꯡꯍꯧꯗ꯭ꯔꯦꯅꯦ ꯑꯩꯗꯤ
ꯉꯔꯥꯡ ꯕꯣꯟꯕꯩ ꯆꯠꯂꯤ ꯕꯣꯠ ꯅꯨꯡꯉꯥꯏꯖꯔꯤꯉꯥ ꯑꯗꯨ ꯑꯗꯨ ꯅꯨꯡꯉꯥꯏꯔꯦ ꯑꯗꯩꯗꯤ ꯅꯍꯥꯟ ꯀꯩꯅꯣꯒ ꯑꯩꯈꯣꯏꯒꯤ ꯀꯔꯤ ꯀꯔꯤ ꯃꯣꯔꯣꯀꯣꯒ ꯅꯦꯗꯔꯂꯦꯟꯒ ꯁꯥꯟꯅꯕꯗꯣ ꯑꯗꯨ ꯑꯗꯨꯖꯅꯅꯨꯡꯥꯏ ꯑꯗꯨꯃꯥꯏꯅ ꯇꯧꯋꯦ ꯉꯔꯥꯡꯗꯤ ꯀꯩꯅꯣ ꯇꯧꯋꯤꯅꯤ ꯅꯥꯏꯟꯇꯤ ꯃꯤꯇꯔꯗ ꯋꯥꯡꯃꯥꯟ ꯔꯣꯜꯂꯦꯗꯅ
ꯑꯥ
ꯑꯗꯩꯗꯤ ꯃꯤꯅꯤꯠ ꯑꯦꯛꯁꯇ꯭ꯔꯥ ꯇꯔꯥ ꯃꯤꯅꯤꯠ ꯇꯔꯥꯃꯉꯥ ꯍꯥꯞꯇꯕ ꯃꯑꯣꯛ ꯎꯇꯨ ꯇꯨ ꯇ꯭ꯔꯣꯍꯣꯡꯅꯦꯅ ꯃꯊꯪ ꯇ꯭ꯔꯥꯡ ꯉ ꯍꯥꯄꯣꯛꯄꯗꯔꯅꯤ ꯁꯜꯂ ꯀꯥ
ꯑꯣ ꯃꯊꯪ ꯑꯔꯣꯏꯕꯒꯤ ꯇꯔꯥꯃꯉꯥ ꯍꯥꯞꯄꯛꯄꯨꯗꯨꯗꯔꯣ ꯆꯟꯈ꯭ꯔꯤꯁꯦ
ꯍꯣꯏ ꯃꯦꯁꯤꯅ ꯀꯂꯀꯤ ꯀꯥꯎꯔ ꯆꯠ
ꯕꯤꯔꯅꯤ ꯍꯧꯖꯤꯛꯁꯤ ꯌꯥꯗ꯭ꯔꯦꯅꯦꯍ ꯍꯥꯏꯗꯤ ꯂꯝꯁꯤꯡꯁꯦ ꯑꯩꯈꯣꯏꯅ ꯊꯥꯖ ꯊꯥꯖꯗꯕ ꯂꯝꯁꯤꯡꯁꯦ ꯐꯖꯅ ꯍꯩꯔꯦꯕ ꯍꯧꯖꯤꯛꯇꯤ
ꯑꯁ ꯌꯥꯔꯦ ꯍꯧꯖꯤꯛ ꯍꯧꯖꯤꯛ ꯋꯥꯔꯜ ꯀꯞ ꯌꯥꯎꯔꯤꯁꯦ ꯃꯔꯝ ꯂꯩꯅ ꯌꯥꯎꯔꯛꯑꯕꯅꯤꯅꯦ
ꯃꯥꯅꯦ ꯃꯥꯅꯦ
ꯀꯦꯕꯣꯕꯗꯤꯒꯥꯏꯗꯨꯗꯤ ꯑꯩꯈꯣꯏꯒꯤ ꯏꯟꯗꯤꯌꯥꯒꯤ ꯌꯨ ꯄꯤꯅ ꯍꯦꯟ ꯆꯥꯎꯕ ꯍꯦꯟꯕ ꯂꯝꯅꯤꯅꯦ
ꯎꯝ
ꯍꯥꯏꯗꯤ ꯊꯥꯖ ꯊꯥꯖꯗꯕ ꯂꯝꯁꯤꯁ ꯌꯥꯝ ꯍꯩꯔꯦꯕ ꯍꯧꯖꯤꯛꯁꯦ ꯃꯃꯤꯡ ꯃꯃꯤꯡ ꯀꯥꯏꯁꯦ ꯇꯥꯕꯩ ꯇꯥꯗꯕꯩ ꯇꯧꯕ ꯂꯝ ꯀꯥꯏꯔꯦ
ꯃꯥꯅꯦ ꯀꯣꯏ ꯏꯗꯤꯌꯥ ꯑꯣꯏꯗꯤ ꯌꯥꯗꯔꯤꯗ
ꯀꯥꯏꯗꯅꯣꯗ ꯌꯥꯗꯤ ꯑ ꯍꯁꯤ
ꯃꯤꯁꯤꯡ ꯌꯥꯝꯃꯤ ꯀꯩꯩꯅ ꯑꯩꯈꯣꯏꯅ ꯆꯥꯎꯊꯣꯛꯅꯤꯡꯉ ꯀꯝꯅ ꯂꯩꯕꯦ ꯍꯥꯟꯇꯤ ꯃꯤꯁꯤꯡ ꯌꯥꯝꯃꯤꯅ ꯀꯥꯟꯅꯗꯕ ꯃꯤ ꯉꯥꯛꯇ ꯌꯥꯝꯅꯕꯕ ꯈꯪꯗꯦꯗ ꯑꯩꯈꯣꯏꯒꯨꯝꯕ ꯉꯥꯛꯇ ꯀꯕꯨ ꯈꯪꯗꯦꯅꯦ
ꯀꯗꯥꯥꯏꯗꯅꯣꯗ ꯀꯥꯏ ꯃꯤꯔꯦꯡ ꯉꯥꯛꯇ ꯂꯩꯁꯜꯂꯦ
ꯑꯗꯨꯅꯦ ꯑꯩꯈꯣꯏꯒꯨꯝꯕ ꯉꯥꯛꯇ ꯉꯥꯏꯔꯦ ꯁꯦꯡꯅ ꯍꯥꯏꯔꯕꯗ
ꯃꯥꯅꯦ ꯃꯥꯅꯦ ꯑꯩꯈꯣꯏ ꯉꯥꯛꯇ ꯉꯥꯏꯔꯦ ꯑꯗꯨꯗꯨꯅꯅꯤ ꯌꯥꯗ꯭ꯔꯦꯕ
ꯑꯦ ꯇꯥꯕ꯭ꯔꯣ
ꯇꯥꯏꯌꯦ
ꯁꯤꯗ ꯑꯩꯈꯣꯏ ꯃꯥ ꯀꯧꯔꯤꯝꯅ ꯊꯣꯛꯈꯤꯒꯦ ꯋꯥꯔꯤꯁꯨ ꯅꯨꯡꯉꯥꯏꯔꯤ ꯃꯊꯪ ꯑꯃꯨꯛ ꯐꯣꯏꯖꯅ ꯁꯥꯟꯅꯁꯤ ꯋꯥꯔꯜ ꯀꯞꯀꯤ ꯑꯞꯗꯦꯠ ꯄꯤꯅꯁꯤ ꯅꯉꯥꯏ ꯅꯨꯡꯉꯥꯏꯇꯦꯗꯣ ꯑ ꯇꯃꯦ ꯊ ꯎꯝ